ꯁꯦ ꯗꯥꯏꯁꯤꯟꯖꯦ ꯑꯅꯤ ꯑꯃꯨꯛꯇꯗ ꯄꯨꯂꯞ ꯆꯥꯁꯤꯜꯂꯨ ꯁꯥꯏꯖꯤꯜꯂꯨ ꯑꯗꯨꯝ ꯁꯤꯒꯤ ꯉꯥꯌꯣꯟꯕꯤꯗꯣ ꯁꯦꯜ ꯐꯥꯗꯦ ꯍꯥꯏꯅꯩ ꯃꯤꯅ ꯑꯩꯉꯣꯟꯗ ꯑꯩ ꯈꯜꯂꯦ ꯈꯥꯖꯤꯛ ꯆꯤꯡꯅꯩ ꯃꯥꯅ ꯄꯤꯗ꯭ꯔꯨꯛ ꯄꯤꯗ꯭ꯔꯨꯛ ꯐꯪ ꯄꯤꯛꯄ ꯉꯥꯁꯤꯡꯗꯨꯗ ꯑꯗꯨꯅꯦ ꯑꯗꯥꯅꯦ ꯃꯁꯤꯗ ꯑꯩꯗꯤ ꯕꯣꯔꯗꯤꯡꯒꯤ ꯅꯨꯄꯤꯗꯨꯅ ꯍꯣꯏ ꯉꯥ ꯀꯤꯂꯣ ꯐꯥꯗꯕꯅꯦ
ꯑꯝꯇ ꯌꯦꯡꯉꯣ ꯑꯩꯗꯤ ꯑꯃꯨꯛꯇꯗꯤ ꯌꯦꯡꯗꯦꯅꯦ ꯌꯦꯡꯉꯣ ꯗꯨꯀꯥꯟ ꯄꯨꯁꯜꯂꯥ ꯌꯦꯡꯉꯣ ꯒ꯭ꯔꯥꯝ ꯆꯥꯝꯃꯗꯤ ꯑꯗꯨꯝ ꯍꯨꯔꯥꯟꯕꯅꯦꯕ ꯃꯥ
ꯎꯝ
ꯃꯣꯏꯀꯣ ꯃꯣꯏ ꯐꯥꯍꯟꯒꯗꯕꯅꯦ ꯁ꯭ꯋꯥꯏꯗ ꯌꯣꯜꯂꯝꯅꯦꯅ ꯂꯩꯀꯥꯏ ꯃꯤꯅ ꯀꯝꯄ꯭ꯂꯦꯟ ꯇꯧꯔꯛꯑꯗꯤ ꯃꯥ ꯃꯃꯥꯏꯁꯦ ꯏꯀꯥꯏꯅꯤꯅꯦ ꯏꯁꯥꯅ ꯇꯥꯡꯖꯔꯤꯕ ꯑꯩꯅꯗ ꯍꯥꯏꯕ ꯑꯣꯏꯔꯝꯗ꯭ꯔꯦ ꯑꯁꯤ ꯅꯨꯄꯤꯁꯤꯅꯁꯨ ꯍꯥꯏꯔꯝꯃꯦꯅꯦ ꯁꯛ ꯌꯥꯝ ꯀꯛꯑꯦꯅ ꯍꯥꯏꯔꯛꯑꯦ
ꯎꯝ
ꯍꯦꯟꯅ ꯐꯥꯗ꯭ꯔꯤꯕ ꯀꯤꯂꯣ ꯐꯥꯗꯦ
ꯑꯩ ꯅꯪ ꯁꯛꯁꯨ ꯀꯛꯑꯦ ꯄꯣꯠꯁꯨ ꯇꯥꯡꯉꯦꯅ ꯍꯥꯏꯔꯝꯕꯗꯣ ꯅꯣꯡꯃ ꯃꯥꯅ ꯁꯛꯅ ꯀꯥꯛꯏꯕ ꯆꯥꯅ ꯇꯥꯡꯖꯔꯤꯕ ꯑꯗꯨꯒ ꯑꯃꯨꯛꯁꯨ ꯐꯥꯗꯦ ꯍꯥꯏꯔꯛꯑꯦ ꯃꯥꯁꯨ
ꯎꯝ
ꯑꯣ ꯇꯥꯕꯨꯡꯈꯣꯛꯇ ꯍꯣꯡꯈꯤꯕ ꯅꯨꯄꯤ ꯑꯃꯁꯤꯗꯤ ꯃꯃꯥꯡꯁꯤꯗꯒꯤ ꯇꯥꯕꯨꯡꯈꯣꯛ ꯀꯥꯏꯋꯥꯏꯗꯅꯣ ꯍꯥꯏ ꯃꯤꯔꯥꯕꯥꯏ ꯑꯗꯨꯋꯥꯏꯗꯔꯅ ꯑꯩꯅ ꯁꯨꯝ ꯍꯪꯕ ꯃꯤꯔꯥꯕꯥꯏ ꯍꯣꯏ ꯃꯅꯥꯛꯇꯅꯤ ꯍꯥꯏꯕ ꯑꯋꯥꯡꯀꯥꯏꯗꯅꯤ ꯍꯥꯏ ꯑꯣ ꯁꯨꯝ ꯍꯥꯏꯅꯕ ꯑꯗꯩ ꯃꯥ ꯍꯧꯖꯤꯛꯀꯤ ꯅꯨꯄꯤꯗꯨꯅ ꯀꯩ ꯍꯥꯏꯔꯒꯦ ꯔꯟꯖꯤꯇꯥ ꯍꯥꯏꯅ ꯀꯩ ꯍꯥꯏꯔꯛꯒꯦꯗ ꯌꯥꯝ ꯐꯩꯌꯦ ꯃꯣꯏꯗꯋꯥꯏꯗ ꯂꯨꯄꯥ ꯆꯥꯝꯃ ꯄꯨꯔꯒ ꯆꯥꯛ ꯍꯦꯟꯖꯥ ꯏꯟꯖꯥꯡ ꯅꯥꯄꯤ ꯀꯩꯀꯥ ꯂꯣꯏ ꯂꯩ ꯀꯣꯟꯅꯩ ꯑꯗꯨꯒ ꯉꯥ ꯆꯔꯥ ꯑꯃꯁꯨ ꯆꯥꯏ ꯍꯥꯏꯌꯦꯅ ꯍꯥꯏ
ꯑꯦ ꯌꯥꯝ ꯐꯕꯅꯦ ꯃꯣꯏꯗ ꯑꯩꯈꯣꯏ ꯁꯤꯗꯗꯤ
ꯇꯝꯃꯤꯗꯨꯗꯤ ꯁꯤꯗꯗꯤ ꯅꯪ ꯂꯨ ꯂꯨꯄꯥ ꯀꯨꯟ ꯉꯥꯔꯤ ꯄꯦꯛꯀꯦꯠꯇ ꯂꯥꯛꯏꯗꯨꯗꯤ ꯍꯥꯏꯕ ꯃꯣꯏꯗꯤꯅꯦ ꯒꯤꯂꯥꯁꯀ ꯑꯣꯜꯂꯒꯅꯦ ꯉꯥꯖꯦ ꯐꯥꯎꯔꯦꯗꯅꯥ ꯒꯤꯂꯥꯁ ꯑꯅꯤ ꯂꯨꯄꯥ ꯀꯨꯟꯊ꯭ꯔꯥ-ꯀꯨꯟꯊ꯭ꯔꯥ ꯀꯨꯟ-ꯀꯨꯟ ꯍꯥꯏꯔꯦꯗꯅ ꯑꯅꯤꯗꯨꯅ ꯃꯤ ꯑꯅꯤꯍꯨꯝꯖꯦ ꯑꯗꯨꯝ ꯆꯔꯥ ꯑꯗꯨꯝ ꯐꯥꯔꯦ ꯑꯗꯨꯗ ꯑꯃꯨꯛ ꯑꯇꯩ ꯃꯅꯥ ꯑꯥ ꯃꯔꯣꯏ ꯃꯄꯥꯡ ꯀꯔꯤ ꯀꯔꯥ ꯂꯩꯔꯒꯁꯨ ꯑꯗꯨꯝ ꯉꯥꯊꯣ ꯊꯣꯡꯕꯝ ꯆꯥꯕ ꯌꯥꯏ ꯉꯔꯤ-ꯉꯗꯥꯏꯁꯨ ꯂꯩꯔꯒꯥꯅ ꯍꯥꯏꯕ ꯑꯩꯅ ꯑꯣ ꯑꯁꯤꯒꯤ ꯅꯨꯄꯤꯁꯦ ꯑ ꯉꯥꯄꯨꯞ ꯀꯞ ꯄꯧꯋꯥ ꯑꯝꯒ ꯄꯤꯌꯨ ꯍꯥꯏꯗ ꯃꯥ ꯈꯨꯗꯧ ꯁꯥꯎꯅꯤꯡꯖꯥꯠꯅꯤ ꯑꯈꯣꯏꯁꯨ ꯑꯈꯣꯏ ꯑꯍꯨꯝ ꯃꯔꯤꯗꯅꯤꯅ ꯅ ꯍꯥꯏꯕ ꯏꯁ ꯑꯁꯤꯗꯤ
ꯆꯥꯡꯅ ꯇꯥꯡꯉꯤꯕꯌꯦ ꯃꯥ ꯍꯥꯏꯔꯛꯏꯕ
ꯎꯝ-
ꯑꯩꯅ ꯂꯨꯄꯥ ꯆꯥꯝ ꯄꯥꯏꯔ ꯅꯣꯡꯃ ꯂꯩꯕꯗ ꯑꯩꯉꯣꯟꯗ ꯍꯥꯏꯔꯛꯑꯦ ꯑꯁ ꯉꯥꯔꯤꯛ ꯉꯥꯔꯤ ꯌꯥꯥꯔꯩ ꯀꯩꯩꯅꯤꯅꯦꯍꯦ ꯑꯩꯈꯣꯏ ꯑꯅꯤꯌꯨꯝꯈꯗꯪ ꯅꯪ ꯉꯥ ꯄꯧꯋꯥ ꯑꯝ ꯂꯨꯄꯥ ꯆꯥꯝꯃꯒꯤ ꯂꯩꯕꯗꯨꯕꯨ ꯌꯥꯗ꯭ꯔꯥꯖꯦ ꯃꯌꯥꯝ-ꯃꯌꯥꯝ ꯂꯩ ꯑꯗꯨꯗꯤ ꯌꯥꯗ꯭ꯔꯥ ꯃꯥꯅ ꯏꯁ ꯁꯨꯁꯤꯟ ꯅꯨꯕꯤꯁꯦ ꯁꯛꯅ ꯀꯥꯛꯏꯕ ꯇꯥꯡꯅ ꯇꯥꯡꯉꯤꯕ ꯁꯦꯖꯨ ꯐꯥꯗ꯭ꯔꯤꯕ ꯑꯩꯗꯤ ꯅꯨꯡꯁꯤꯗꯦ ꯂꯩꯅꯤꯡꯗꯦꯅ ꯍꯥꯏꯔꯛꯑꯦꯕ ꯍꯥꯏꯃꯥ ꯑꯩꯗꯤ ꯅꯣꯡꯇ ꯑꯣꯜꯂ ꯌꯦꯡꯗꯦ ꯑꯦꯍ ꯌꯦꯡꯉꯨ-ꯌꯦꯡꯉꯨ ꯑꯝꯇ ꯌꯦꯡꯉꯨ ꯗꯨꯀꯥꯟ ꯆꯪꯖꯤꯜꯂ ꯏꯆꯟ ꯆꯪꯖꯤꯜꯂ ꯌꯦꯡꯉꯦ ꯐꯔꯕ ꯅꯕꯨꯛꯇꯣ? ꯈꯔꯤꯗꯧꯕꯩ ꯆꯥꯅꯤꯡꯉꯤꯅꯣ ꯈꯪꯗꯦꯕ ꯆꯨꯝꯅ ꯆꯥꯏꫪꯤꯗꯩ ꯍꯦꯟꯗꯣꯛꯇꯅ ꯑꯃꯨꯛ ꯆꯨ ꯃꯦꯁꯤꯜꯂꯨ ꯆꯤꯕꯥꯟ ꯁꯤꯗꯤ ꯄꯦꯟꯅꯕ ꯑꯩꯗꯤ ꯇꯜꯂꯦꯗ
ꯑꯩ ꯅꯍꯥꯟ ꯑꯍꯨꯝ ꯑꯃꯨꯛ ꯆꯥꯕꯗ ꯐꯒꯤ ꯑꯗꯨꯝ ꯐꯠꯇ꯭ꯔꯁꯦꯗ ꯂꯥꯡꯊꯔ꯭ꯩ ꯃꯇꯣꯜ ꯑꯅꯤ ꯑꯍꯨꯝꯗꯪ ꯁꯣꯔ ꯍꯣꯟꯗꯅ ꯍꯦꯛꯑꯒ ꯀꯛ ꯑꯧ ꯁꯥꯖꯜꯂ ꯑꯗꯨꯝ ꯐꯕꯅꯤ ꯃꯅꯨꯡꯗꯩ ꯐꯨꯏꯠꯇꯨ ꯃꯅꯨꯡ ꯅꯝꯖꯤꯜꯂꯣ ꯅꯪ ꯎꯏꯔꯤꯕꯣ? ꯊꯣꯛ ꯇꯣ ꯑꯝꯗ ꯎꯏꯔꯣ ꯗꯛ ꯇꯣꯛꯑꯣ ꯉꯥꯡꯉꯛꯑꯣ ꯀꯩꯒꯤꯅꯣ
ꯑꯩ ꯒ꯭ꯌꯥꯟ ꯇꯥꯔꯦ ꯂꯥꯏꯛ ꯇꯧꫪꯤ ꯅꯪ ꯑꯗꯨꯝ ꯉꯥꯡꯉꯨ
ꯀꫪꯤ
ꯅ‌ ꯑꯗꯨꯝ ꯉꯥꯡꯉꯣ ꯋꯥꯔꯤꯝꯇ ꯂꯩꯔꯛꯑꯣꯗꯅ
ꯑꯩꯁꯨ ꯉꯥꯡꯉꯣꯏ ꯅꯪꯗꯤ ꯉꯥꯡ ꯌꯥꯗ꯭ꯔꯥ ꯍꯥꯏꯁꯦ
ꯌꯥꯗꯦ ꯅꯪ ꯉꯥꯡ ꯅꯪ ꯂꯩꯖꯤꯗꯤ ꯌꯥꯝ ꯆꯥꯎꯖꯅꯤ
ꯑꯦ ꯈꯗꯥꯡ ꯆꯣꯛꯑꯦ ꯋꯥꯅꯥꯅ
ꯅꯪ ꯆꯥꯎꯕ ꯆꯥꯎ ꯆꯥꯎꯔꯣ ꯅ ꯑꯗꯨꯝ ꯉꯥꯡꯉꯣ ꯅꯪ ꯑꯁ ꯑꯀꯨꯝ ꯃꯤꯅ ꯋꯥꯏ ꯁꯥꯟꯅꯩꯉꯥꯏꯗ ꯅꯪ ꯌꯥꯝ ꯊꯠꯂ-ꯊꯠꯂ ꯉꯥꯡꯗꯥꯏꯅꯦ
ꯒꯨꯅꯥꯏ ꯑꯝꯇ ꯒꯨꯅꯥꯏ ꯑꯝ ꯊꯥꯔꯣꯂꯥꯎ ꯃꯇꯥꯡ ꯃꯇꯥꯡꯒꯤꯅꯤ
ꯏꯔꯣꯏ- ꯀꯩ ꯅꯪ ꯏꯟꯇꯔꯅꯦꯁꯅꯦꯜ ꯅ꯭ꯌꯨꯁ ꯃꯌꯥꯝꯗꯨ ꯂꯤꯔꯣꯛ ꯁꯤꯁꯇꯤꯐꯤꫪ ꯑꯣ ꯁꯞ ꯁꯕꯤ ꯑꯣ ꯏꯔꯛꯑꯣ - ꯇꯥꯕ꯭ꯔꯣ?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
ꯊꯥꯒꯦ ꯒꯨꯅꯥꯏꯠ ꯊꯥꯒꯦ ꯋꯥꫪꯤ ꯂꯤꯔꯣ
ꯀꯣꯛ ꯀꯣꯛꯁ ꯑꯝꯗꯣꯏꯕꯅꯦ ꯀꯣꯛꯁꯦ ꯄꫭꯛ ꯍꯧꯕꯁꯨ ꯅꯠꯇꯦ ꯀꯩꯅꯣ ꯇꯧꯕꯁꯨ ꯅꯠꯇꯦ ꯍꯥꯒꯠꯆꯩꯌꯦ ꯑꯅꯨꯕꯤꯗ ꯈꯣꯡ ꯍꯥꯞꯀꯗꯕꯗꯤ ꯐꯔꯦꯕ ꯃꯥ ꯐꯥꯞꯕꯗꯣ ꯑꯗꯨꯒꯅꯦ ꯀꯣꯛꯀꯤꯗꯤ ꯊꯥꯕꯤꯌꯨ ꯌꯥꯗꯦ ꯇꯜꯂ‌ꯦꯌ‌ꯦ ꯃꯥꯒꯤꯐꯧ ꯇꯜꯂ‌ꯦꯌ‌ꯦ
ꯎꯝ
ꯋꯥꯔꯤ ꯌꯥꯝ ꯐꯖꯕ ꯑꯃ ꯂꯩꯌꯦ
ꯎꯝ
ꯀꯩꯅꯣ ꯉꯁꯥꯏ ꯂꯩꯔꯝꯕ ꯑꯩ ꯅꯤꯡꯁꯤꯡꯉꯝꯕꯗꯨꯒ ꯑꯃꯨꯛ ꯀꯥꯎꯒꯔ‌ꯦ
ꯂꯦ ꯊꯥꯔꯛꯀ‌‌ꯦ
ꯄꫭꯔꯛꯑ‌ꯦ ꯎꯁ ꯋꯥꯔ‌ꯦꯍ‌ꯦ ꯈꯨꯠꯁꯨꯠꯂꯦ ꯂꯦꯞꯇ꯭ꯔꯤꯅꯦ ꯑꯃꯅꯤ ꯈꯪꯗꯦ ꯑꯃꯅꯤ ꯈꯪꯗꯦ ꯑꯃꯅꯤ ꯈꯪꯗꯦ ꯇꯧꯖꯔꯤ ꯈꯨꯗꯤ ꯀꯔꯤꯕ ꯋꯥꯔꯤꯗꯨꯕꯨ ꯑꯩꯅꯅꯦꯅ ꯈꯜꯂꯝꯕꯗꯨꯕꯨ ꯑ ꯍꯨ ꯎꯁꯤꯠꯇ‌ꯦꯅ‌ꯦ ꯀꯥꯡꯁꯦ
ꯎꯇꯨꯞ ꯎꯇꯨꯞ ꯆꯥꯎꯔꯦ ꯀꯥꯡꯅ‌ꯦ ꯀꯥꯏꯅ ꯐꯥꯔ ꯀꯥꯡꯍꯧ ꯆꯥꯊꯣꯛꯇꯅꯕ ꯑꯣ ꯀꯧꯕ꯭ꯔꯨꯒꯤ ꯃꯆꯥꯅꯨꯄꯤꯅꯦ ꯀꯧꯕꯨꯒꯤ ꯃꯆꯥꯅꯨꯄꯤꯁꯤ ꯌꯦꯁꯅꯥ ꯍꯥꯏꯁꯤꯅꯦꯕ ꯀꯧꯕ꯭ꯔꯨꯒꯤ ꯅꯨꯄꯤ ꯑꯍꯟꯁꯦ ꯀꯧꯅꯨ ꯀꯧꯋꯦꯕ ꯅꯨꯡꯁꯤꯅꯔꯦꯕ
ꯀꯥꯎꯅꯕ ꯎꯕ꯭ꯔꯨꯒ ꯅꯨꯡꯁꯤꯅꯏꯌꯦꯕ ꯄꯥꯝ ꯌꯥꯟꯃꯤꯟꯅꯗꯅ ꯀꯣꯏꯃꯤꯟꯅꯗꯅ ꯂꯥꯡꯃꯤꯟꯅꯗꯅ ꯇꯧꯕꯗꯒꯤ ꯍꯩꯔꯥꯡ ꯂꯣꯖꯥꯠ ꯆꯠꯂꯦ ꯏꯔꯥꯡ ꯂꯣꯁꯤꯟ ꯆꯤꯟꯗ꯭ꯔꯦ
ꯆꯤꯅꯨꯡ ꯃꯥꯥꯅꯨꯅꯤꯅ ꯋꯥꯈꯜ ꯐꯥꯗ ꯉꯝꯗꯦꯕ ꯂꯥꯏ ꯍꯥꯇꯛꯇ ꯑꯗꯒꯤ ꯃꯤꯁꯤꯡ ꯂꯥꯏ ꯐꯥꯎꯗ ꯐꯥꯗ ꯉꯝꯗꯦꯕ
ꯎꯝ
ꯍꯩꯔꯥꯡ ꯂꯣꯟꯖꯥ ꯆꯥ ꯂꯩꯔꯥꯡ ꯂꯨꯗꯤꯟ ꯂꯣꯟꯅ ꯂꯧꯅ ꯂꯩꯅ
ꯍ
ꯌꫭꯟꯒꯔꯤ
ꯑꯗꯒꯤꯗꯤ ꯑꯦ
ꯍꯥꯏꯌ‌ꯦ
ꯍꯩꯖꯤꯡ ꯈꯔ ꯍꯥꯏꯅ ꯀꯧꯕ ꯍꯌꯦꯡ ꯈꯔ ꯄꯨꯔꯛꯎ ꯄꯂꯦꯝ ꯄꯟꯊꯧꯒꯤ ꯅꯥꯛꯇ ꯂꯩꯔꯤꯉꯩꯁꯤꯗ ꯍꯩꯗꯤꯡ ꯈꯔ ꯑꯩ ꯄꯣꯔꯛꯎ ꯍꯩꯔꯝ ꯁꯨꯅ ꯋꯥꯠꯄ ꯌꯥꯏꯔꯣꯏ ꯍꯩꯔꯝ ꯑꯃꯠꯇ ꯆꯤꯊꯗꯅ ꯄꯨꯔꯛꯎ ꯍꯥꯏꯅꯤ
ꯀꯧꯕ꯭ꯔꯨꯅ ꯍꯩꯖꯤꯡ ꯈꯔꯥꯑꯩ ꯄꯣꯔꯛꯄ ꯃꯇꯝꯗ ꯂꯌꯥꯝꯁꯨ ꯂꯣꯏꯅꯃꯛ ꯂꯨꯍꯣꯡꯕꯁꯦ ꯍꯖꯤꯡ ꯈꯔꯥꯏ ꯄꯨꯔ ꯆꯣꯡꯉꯤꯅꯦꯕꯀꯣ ꯑꯔꯨꯕꯅꯦ ꯍꯖꯤꯡ ꯈꯔꯥꯏꯅꯦꯕ꯫ ꯂꯌꯥꯝ ꯃꯌꯥꯝꯁꯨ ꯂꯥꯛꯑꯦꯕ꯫ ꯇꯥꯔꯤꯀꯣ ꯂꯩꯌꯥꯝ ꯃꯌꯥꯝꯁꯨ ꯂꯥꯛꯑꯦꯕ꯫ ꯑꯗꯨꯒ ꯍꯩꯖꯤꯡ ꯈꯔꯥꯏꯒꯤ ꯄꯨꯔꯦꯕ꯫ ꯎꯔ ꯀꯟꯁꯤꯗ꯫
ꯍꯩꯖꯤꯡ ꯈꯔꯥꯏ ꯁꯤꯗ꯫ ꯀꯩꯅꯣꯁꯤ ꯌꯥꯎꯔꯛꯇ꯭ꯔꯦꯕ ꯍꯩ ꯑꯃ ꯍꯩ ꯑꯅꯤ ꯌꯥꯎꯔꯛꯇ꯭ꯔꯦꯕ꯫
ꯎꯝ꯫
ꯍꯩꯔꯤꯒ ꯍꯩꯀ꯭ꯔꯨꯒ ꯌꯥꯎꯔꯛꯇ꯭ꯔꯦꯕ꯫
ꯎꯝ꯫
ꯑꯗꯨꯒ ꯀꯧꯅꯨ ꯑꯣꯏꯕꯤ ꯅꯨꯄꯤꯁꯤꯅ꯫
ꯑꯗꯨꯕꯨ ꯇꯨꯃꯤꯟ ꯂꯩꯁꯤꯟꯒꯦꯗꯤ ꯍꯥꯏꯗꯗꯅ꯫ ꯐꯪꯗꯗꯅ ꯌꯥꯎꯔꯛꯇ꯭ꯔꯤꯃꯥꯅꯦꯗꯤ ꯈꯟꯗ꯭ꯔꯦꯕ ꯃꯥꯅ꯫ ꯃꯥꯅꯥ꯫ ꯀꯧꯕ꯭ꯔꯨꯗ ꯍꯥꯏꯔꯦꯕ꯫ ꯍꯖꯤꯡ ꯈꯔꯥꯏ ꯄꯨꯔꯒ ꯂꯥꯛꯑꯣꯅ꯫ ꯍꯥꯏꯔꯦ ꯂꯥꯛꯄꯤꯔꯦ ꯑꯗꯨꯏꯇꯥꯔꯒꯗꯤ꯫ ꯁꯨꯗꯅ ꯄꯣꯔꯛꯑꯕꯅꯤꯅ꯫ ꯑꯩ ꯂꯨꯍꯣꯡꯕ ꯉꯝꯃꯔꯣꯏ ꯍꯥꯏꯔꯛꯑꯦꯕ꯫ ꯑꯗꯒꯤꯗꯤ꯫ ꯑꯗꯨꯃꯥꯏꯅ ꯍꯥꯏꯔꯛꯄ ꯀꯧꯕ꯭ꯔꯨꯁꯦ ꯏꯀꯥꯏꯔꯦꯕ ꯂꯩꯌꯥꯝ ꯃꯌꯥꯝ ꯃꯃꯥꯡꯗ꯫
ꯎꯝ꯫
ꯂꯨꯍꯣꯡꯅꯤꯅ ꯆꯠꯂꯒ ꯂꯨꯍꯣꯡꯉꯔꯣꯏ ꯍꯥꯏꯔꯗꯤ ꯏꯀꯥꯏ ꯇꯥꯝꯅꯤ ꯅꯠꯇ꯭ꯔꯣ꯫
ꯎꯝ꯫
ꯑꯗꯩꯗꯤ ꯫ ꯐꯔꯦ ꯀꯧꯉꯨ ꯅꯪꯅ ꯑꯩꯒꯤ ꯅꯥꯛꯇ ꯂꯩꯅꯤꯡꯗ꯭ꯔꯕ ꯗꯤ ꯅꯪ ꯄꯂꯦꯝ ꯄꯟꯊꯧꯒꯤꯅꯥꯛꯇ ꯂꯩꯅꯤ ꯑꯗꯨꯝ ꯂꯩꯔꯣ꯫ ꯑꯗꯨꯒ ꯅꯪ ꯈꯣꯏꯖꯤ ꯈꯥꯗ ꯍꯨꯜꯂꯤꯕ ꯃꯤꯍꯨꯟꯗꯨꯗꯤ꯫ ꯃꯥꯂꯦꯝ꯫ ꯇꯥꯏꯪꯄꯥꯟꯁꯤꯗ ꯈꯣꯡꯗꯥꯔꯛꯀꯅꯤ ꯅꯋꯥꯗꯨꯗꯤ꯫ ꯑꯗꯨꯅ ꯈꯣꯡꯗꯥꯔꯛꯄ ꯃꯇꯝꯗ꯫ ꯅꯨꯄꯤ ꯑꯣꯏꯅ ꯄꯣꯛꯂꯛꯀꯅꯤ꯫
ꯉꯥꯏꯈꯣ ꯉꯥꯏꯈꯣ ꯄꯨꯡ ꯇꯥꯔꯦ꯫
ꯑꯗꯨ ꯄꯨꯡ ꯀꯩꯅꯣ ꯄꯤꯔꯛꯑꯣ꯫